ꯑꯕ꯭ꯔꯣ
ꯍꯣꯏ꯫
ꯑꯣ ꯅꯨꯡꯉꯥꯏꯔꯤꯕ꯭ꯔꯣ꯫
ꯍꫭꯏ ꯅꯨꯡꯉꯥꯏꯔꯤꯌꯦ꯫
ꯑꯣ꯫ ꯀꯩꯗꯧꯔꯤꯒꯦ ꯍꯧꯖꯤꯛꯀꯥꯟꯗꯤ꯫
ꯍꯧꯖꯤꯛꯀꯥꯟ ꯍꯥꯏꯔꯗꯤ ꯀꯩꯁꯨ ꯇꯧꯗꯦꯗ ꯑꯁꯨꯝ ꯂꯩꯌꯦꯗ꯫
ꯑꯣ꯫ ꯀꯩꯗꯧꯗꯣꯏꯅꯣ ꯍꯧꯖꯤꯛꯅ ꯁꯤ ꯂꯣꯏꯕꯒ꯫
ꯁ ꯊꯕꯥꯗꯤ ꯌꯥꯃꯦꯍꯦ꯫
ꯋꯥꯔꯤꯦ ꯁꯥꯁ ꯍꯣꯏ ꯊꯕꯥꯗꯤ ꯌꯥꯝꯃꯦꯕꯀꯣ
ꯑꯣ
ꯎꯝ ꯋꯥꯔꯤ ꯁꯅꯤꯡꯉꯥꯏ ꯃꯤꯁꯦ ꯂꯥꯏꯟ ꯂꯥꯏꯟ ꯂꯥꯏꯟꯗ ꯂꯩꯌꯦꯅꯦ
ꯑꯁ ꯆꯤꯟꯕꯖꯥꯠꯅꯤꯅꯦ꯫
ꯕꯨꯀꯤꯡꯗꯧꯕꯗꫭ ꯕꯨꯀꯤꯡꯗꯧꯕꯗꯣ ꯑꯁ ꯀꯨꯏ ꯑꯦ ꯕꯨꯀꯤꯡ ꯇꯧꯕꯗꯣ ꯐꯖꯅ ꯇꯧꯔꯦꯅꯦ꯫
ꯑꯣ ꯌꯥꯝ ꯃꯤ ꯂꯩꯕ ꯃꯥꯜꯂꯦ꯫
ꯃꯤ ꯌꯥꯝꯃꯦ ꯃꯤ ꯈꯔ ꯌꯥꯝꯃꯦ꯫
ꯑꯗꯨꯗꯤ ꯐꯖ ꯐꯖꯅ ꯁꯟꯅꯔꯣ ꯃꯣꯏꯗꯨ꯫ ꯍꯥꯟꯅ ꯕꯨꯛꯀꯤꯡ ꯇꯧꯈ꯭ꯔꯕꯁꯤꯡꯗꯤ ꯍꯥꯏꯕ꯫
ꯕꯨꯛꯀꯤꯡ ꯇꯧꯗ꯭ꯔꯣ ꯅꯪꯕꯨꯗꯤ꯫
ꯍꯣꯔꯦꯟꯕꯨꯗꯤ ꯇꯧꯗꯣꯏꯅꯤ
ꯑꯣ ꯅꯪꯁꯨ ꯕꯨꯀꯤꯡ ꯑꯃꯗꯤ ꯂꯧꯔꯣꯗꯅꯦ ꯇꯨꯡꯉꯟꯅꯒꯦ
ꯑꯥꯎ ꯎꯝ ꯎꯝ ꯎꯝ ꯂꯧꯎꯦ
ꯂꯕ ꯑꯗꯨꯒ ꯍꯣꯔꯦꯟ ꯁꯥꯡꯕ ꯀꯥꯟꯗ ꯋꯥꯔꯤ ꯁꯥꯕ ꯌꯥꯏꯑꯕ
ꯍꯣꯏ ꯈꯪꯕ ꯀꯥꯟꯗ ꯍꯥꯏꯔꯛꯑꯣ ꯅꯪꯁꯨ ꯑꯩꯁꯨ ꯅꯪꯗꯤ ꯃꯇꯦꯡ ꯂꯧꯒꯦ
ꯃꯗꯨꯅꯤꯕ
ꯈꯔ ꯃꯊꯥ ꯁꯥꯔꯦꯕ꯫
ꯉꯁꯤꯗꯤ ꯑꯗꯨꯝ ꯁꯥꯡꯉꯒ ꯂꯩꯕ ꯅꯠꯇꯔ ꯂꯩꯒꯗꯧꯕ ꯅꯠꯇ꯭ꯔꯣ꯫
ꯍꯣꯏ ꯍꯣꯏ ꯂꯩꯅꯤ ꯉꯁꯤ ꯈꯔ ꯂꯩꯅꯤꯌꯦ꯫
ꯑꯠꯆꯥꯥ ꯑꯦꯛꯖꯥꯝꯗꯤ ꯅꯣꯏꯒꯤꯁꯦ ꯗꯦꯠ ꯀꯌꯥꯗ ꯂꯩꯕꯖꯥꯠꯅꯣꯅꯦ꯫
ꯑꯦꯛꯖꯥꯝꯁꯦ ꯗꯦꯠ ꯇꯥꯔꯤꯛ ꯀꯨꯟꯅꯤꯄꯥꯟꯗ ꯈꯪꯕ꯭ꯔꯣ꯫
ꯑꯣ ꯑꯆꯥ꯫
ꯈꯪꯕ꯭ꯔꯣ ꯀꯨꯟꯅꯤꯄꯥꯟꯁꯦ꯫
ꯈꯪꯉꯦ꯫
ꯑꯣ꯫
ꯑꯗꯨꯗꯤ ꯈꯔ ꯑꯗꯨꯗꯤ ꯈꯔ ꯑꯣꯜꯂꯤꯌꯦꯀꯣ꯫
ꯑꯥꯎ ꯈꯤꯇꯪ ꯋꯥꯠꯂꯤ ꯍꯣꯏ ꯑꯁ ꯌꯥꯝ ꯄꯥꯗꯦꯗ ꯑꯩꯗꯤ꯫
ꯑꯗꯨꯝ ꯃꯃꯥꯡꯗꯗꯤ ꯑꯗꯨꯝ ꯒꯦꯞ ꯑꯣꯏꯅ ꯂꯩꯕ ꯏꯁꯇꯗꯤ ꯂꯤꯐ ꯑꯣꯏꯅ꯫
ꯑꯁꯦꯡꯕꯗꯤ ꯀꯥꯔꯛꯑꯣ ꯍꯥꯏꯕꯅꯦ꯫ ꯀ꯭ꯂꯥꯁꯇꯣ ꯑꯗꯣ ꯑꯩꯈꯣꯏꯅ ꯀ꯭ꯂꯥꯁꯇꯣ ꯀꯥꯗꯕ ꯍꯥꯏꯗꯤ꯫ ꯍꯧꯖꯤꯛꯀꯥꯟꯁꯦ ꯑꯇꯣꯞꯄ ꯁꯦꯃꯤꯁꯇꯔꯒꯤ ꯑꯦꯛꯖꯥꯝ ꯆꯠꯂꯤꯑꯦꯕꯀꯣ꯫ ꯑꯦꯛꯖꯥꯝ ꯂꯩꯕ ꯑꯗꯨꯗꯤ ꯑꯩꯈꯣꯏ ꯁ꯭ꯀꯨꯜ ꯑꯥ ꯀꯣꯂꯦꯖ꯫ ꯇꯁꯨ ꯃꯤ ꯑꯇꯣꯞꯄꯒꯤ ꯀꯣꯂꯦꯖꯀꯤ ꯀꯩꯅꯣ ꯁꯦꯟꯇꯔ ꯇꯥꯕꯒꯤꯀꯣ꫰꫰ ꯈꯣꯏꯁꯨ ꯄꯛ꯫ ꯑꯧ ꯑꯦꯛꯖꯥꯝ ꯁꯦꯟꯇꯔ ꯇꯥꯕ ꯑꯩꯈꯣꯏꯒꯤꯅ ꯑꯇꯣꯞꯄꯗ ꯃꯤꯒꯤ ꯃꯤꯒꯤꯅ ꯑꯩꯈꯣꯏꯗ ꯇꯥꯑꯦꯕꯀꯣ꯫
ꯑꯣ꯫
ꯑꯗꯨꯒꯤ ꯑꯗꯨꯃꯥꯏꯅ ꯇꯧꯕꯒꯤ ꯑꯩꯈꯣꯏꯁꯨ ꯄꯥꯥꯛ ꯀꯅꯤꯡꯗꯕ ꯍꯧꯖꯤ꯫ ꯑꯩꯈꯣꯏ ꯁꯦꯃꯤꯁꯇꯔꯁꯤ ꯈꯛꯇ ꯊꯦꯡꯉꯦꯕꯀꯣ ꯑꯦꯛꯖꯥꯝꯁꯦ ꯑꯇꯣꯞꯄꯗꯤ ꯉꯟꯅ ꯉꯟꯅ ꯇꯧꯋꯦꯕ꯫ ꯑꯗꯨꯒꯤ ꯑꯩꯈꯣꯏ꯫ ꯈꯛꯇ ꯂꯩꯕꯒꯤ ꯀꯥꯅꯤꯡꯗꯕꯒꯤ ꯀ꯭ꯂꯥꯁ ꯄꯨꯜꯂꯞ ꯍꯧꯅꯔꯒ ꯑꯦꯇꯦꯟꯗꯦꯟꯁ ꯁꯨꯔꯕꯅꯤꯅ꯫ ꯀꯥꯔꯣꯏꯁꯦ ꯍꯥꯏꯕꯒꯤ ꯀꯥꯗꯕꯅꯤꯗ꯫
ꯑꯣ ꯑꯗꯨꯝ ꯅꯣꯏꯒꯤ ꯀꯣꯂꯦꯖꯁꯦ꯫ ꯀꯔꯤꯒꯤ ꯌꯨꯅꯤꯚꯔꯁꯤꯇꯤ ꯍꯥꯏꯔꯛ ꯀꯔꯤꯒꯤ ꯀꯣꯂꯦꯖ ꯃꯈꯥꯗ ꯂꯩꯕ꯭ꯔꯣ꯫
ꯀꯣꯂꯦꯗ ꯌꯨꯅꯤꯚꯔꯁꯤꯇꯤ ꯃꯈꯥꯗꯨꯔꯥ꯫
ꯑꯥ ꯑꯗꯨ ꯃꯈꯥ꯫ ꯑꯗꯨꯒꯨꯝꯕ ꯃꯀꯣꯛ ꯂꯩꯅꯤꯕ ꯅꯠꯇ꯭ꯔꯣ ꯅꯣꯏꯒꯤꯁꯨ꯫
ꯂꯩꯌꯦ ꯌꯨꯅꯤꯚꯔꯁꯤꯇꯤ ꯍꯣꯏ ꯂꯩꯌꯦ ꯑꯩꯈꯣꯏꯒꯤꯁꯨ꯫
ꯑꯗꯨ ꯀꯔꯤꯅꯣ ꯅꯣꯏꯒꯤꯅ꯫
ꯑ ꯋꯥꯊꯔꯤ꯫
ꯀꯔꯤ ꯍꯥꯏꯕ꯫
ꯕꯥꯒ ꯈꯔꯤꯠ꯫
ꯑꯣ ꯑꯗꯨꯅ ꯃꯦꯗꯤꯀꯦꯜ ꯂꯥꯏꯟ ꯇꯝꯃꯜꯂꯦ꯫
ꯑꯧ ꯃꯥꯅꯦ ꯃꯣꯏ ꯑꯗꯣ ꯑꯩꯈꯣꯏ ꯀꯣꯂꯦꯖꯇꯁꯨ ꯁꯤ ꯌꯨꯅꯤꯚꯔꯁꯤꯇꯤꯒꯤ ꯃꯈꯥꯗ ꯂꯩꯔꯤꯁꯦ ꯑꯩ ꯉꯁꯥꯏ ꯐꯤꯖꯑꯣꯊꯦꯔꯥꯄꯤꯤꯒꯤ ꯃꯥꯟꯅꯕꯤꯗꯣ ꯃꯣꯏ ꯐꯤꯖꯤꯑꯣꯊꯦꯔꯥꯄꯤꯤ ꯀ ꯀꯣꯔꯁ ꯑꯩꯈꯣꯏꯒꯤ ꯀꯣꯔꯁꯁꯤꯒ ꯈꯛꯇꯅꯦꯕ ꯑꯗꯨꯒ ꯑꯇꯣꯞꯄ ꯐꯥꯔꯃꯥꯁꯤꯒꯨꯝꯕ ꯄꯦꯔꯥꯒꯨꯝꯕ ꯀꯣꯔꯁꯀꯨꯝꯕꯗꯤ ꯑꯇꯣꯞꯄ ꯌꯨꯅꯤꯚꯔꯁꯤꯇꯤꯒꯤ ꯃꯈꯥꯗ ꯑꯃꯨꯛꯀ ꯑꯣꯏꯌꯦ ꯌꯥꯝ ꯃꯥꯟꯅꯗꯦ ꯀꯩ ꯍꯥꯏꯗꯣꯏꯅꯣ ꯈꯪꯗꯦ ꯍꯥꯏꯗꯤ ꯀꯣꯔꯁ ꯂꯣꯏꯅꯃꯛꯇꯣ ꯌꯨꯅꯤꯚꯔꯁꯤꯇꯤ ꯑꯃꯒꯤ ꯃꯈꯥꯗ ꯂꯩꯇꯦꯕ꯫
ꯃꯥꯅꯦ ꯃꯥꯅꯦ꯫
ꯑ ꯑꯗꯨꯒꯤ꯫ ꯍꯥꯏꯗꯤ ꯑꯩꯈꯣꯏꯒꯤ ꯀꯣꯂꯦꯁꯇꯣ ꯌꯨꯅꯤꯚꯔꯁꯤꯇꯤ ꯑꯃ ꯄꯨꯂꯞ ꯃꯃꯤꯡ ꯅꯠꯇꯦꯕꯀꯣ ꯍꯥꯏꯗꯤ꯫
ꯎꯝ
ꯑ ꯆꯥꯟꯗꯤꯒꯔ ꯌꯨꯅꯤꯚꯔꯁꯤꯇꯤꯒꯨꯝꯅ ꯐꯖꯅ ꯃꯣꯏꯒꯤ ꯃꯁꯥꯒꯤ ꯑꯣꯏꯕ ꯂꯩꯇꯦꯕ
ꯑꯣ ꯑꯆꯥ ꯑꯣ ꯑꯗꯨꯃꯥꯏꯅ ꯇꯧ ꯃꯥꯜꯂꯦ ꯍꯥꯏꯗꯤ ꯇꯥꯗ꯭ꯔꯤꯌꯦ ꯅꯣꯏꯒꯤ
ꯎꯝꯍꯝ
ꯑꯩꯒꯤ ꯍꯦꯠ ꯍꯦꯠ ꯍꯦꯠ ꯌꯨꯅꯤꯚꯔꯁꯤꯇꯤ ꯍꯥꯏꯁꯤꯔꯥ ꯃꯥꯒꯤ ꯃꯀꯣꯛ ꯅꯣꯏꯒꯤ ꯃꯀꯣꯛꯇꯣ
ꯑꯥꯎ
ꯇꯥꯗ꯭ꯔꯤꯑꯕ ꯍꯥꯏꯗꯤ ꯑꯩꯈꯣꯏꯁꯤ ꯃꯅꯤꯄꯨꯔꯗ ꯂꯩꯕ ꯀꯣꯂꯦꯖ ꯑꯌꯥꯝꯕꯗꯤ ꯃꯅꯤꯄꯨꯔ ꯌꯨꯅꯤꯚꯔꯁꯤꯇꯤ ꯃꯈꯥꯗ ꯂꯩꯌꯦꯕꯀꯣ ꯑꯗꯨꯒꯤꯒꯨꯝꯅ ꯅꯣꯏꯒꯤꯁꯨ ꯑꯩꯗꯤ ꯃꯦꯗꯤꯀꯦꯜ ꯀꯣꯂꯦꯖꯀꯤ ꯑꯃ ꯂꯩꯕ꯭ꯔꯅ ꯈꯟꯕ
ꯑꯣ ꯂꯩꯇꯦ
ꯑꯣ
ꯃꯣꯏꯁꯦ ꯈꯪꯗꯦ ꯃꯈꯜ ꯌꯥꯝ ꯌꯥꯝꯕ꯭ꯔꯥ ꯀꯩꯅꯣ ꯈꯪꯗꯦꯌꯦ
ꯅꯣꯏꯒꯤ ꯏꯁꯩꯦ ꯈꯔ ꯌꯥꯝꯃꯦ ꯃꯥꯜꯂꯦꯅꯦ
ꯑ ꯌꯥꯝꯕ ꯃꯥꯜꯂꯦ ꯈꯔ
ꯈꯔ ꯌꯥꯝꯃꯜꯂꯦ ꯑꯁꯤ ꯃꯅꯤꯄꯨꯔ ꯌꯨꯅꯤꯚꯔꯁꯤꯇꯤ ꯑꯗꯨꯒꯨꯝꯅ ꯑꯃ ꯈꯔ ꯑꯆꯧꯕ ꯂꯩꯗꯣꯏ ꯃꯥꯜꯂꯦ
ꯎꯝ
ꯑꯗꯨꯗꯤ ꯅꯨꯃꯤꯠ ꯈꯔꯗꯤ ꯐ꯭ꯔꯤ ꯂꯩꯅꯤꯅꯦ ꯅꯪꯁꯦ
ꯑ ꯅꯨꯃꯤꯠ ꯈꯔꯗꯤ ꯂꯩꯌꯦ
ꯎ ꯁꯤꯒ ꯀꯨꯝꯃꯗꯤ ꯂꯔꯤ ꯄꯥꯗꯣꯔꯣ
ꯅꯨꯡꯁꯤꯕꯒꯨꯝꯕꯁꯦ ꯂꯥꯏꯔꯤꯛ ꯄꯥꯏꯌꯦ ꯑꯗꯣ ꯉꯁꯥꯏ ꯑꯩ ꯆꯥꯛꯇꯥꯥꯕ ꯆꯠꯂꯦꯅ ꯇꯥꯕ ꯍꯜꯂꯛꯄ ꯃꯇꯝ ꯁ꯭ꯋꯥꯏꯗꯤ ꯈꯔ ꯍꯧꯖꯤꯛꯇꯤ ꯈꯔ ꯀꯣꯛꯇ ꯆꯪꯅꯤꯡꯗꯦꯕ
ꯑꯣ ꯑꯆꯥ ꯅꯣꯏꯁꯦ ꯅꯨꯃꯤꯠ ꯑꯃꯗ ꯄꯨꯡ ꯀꯌꯥ ꯀꯨꯝꯕ ꯂꯥꯏꯔꯤꯛ ꯄꯥꯑꯒꯦ
ꯑꯗꯨ ꯍꯥꯏꯕ ꯉꯝꯗꯤꯌꯦ ꯍꯥꯏꯗꯤ
ꯑꯗꯣ ꯍꯥꯏꯕꯗꯤ ꯅꯣꯔꯃꯦꯜ ꯅꯣꯔꯃꯦꯜ ꯅꯣꯔꯃꯦꯜꯒꯤ ꯑꯣꯏꯅ ꯑꯦꯖꯝ ꯑꯦꯖꯝ ꯑꯣ
ꯑꯣ ꯑꯣꯥꯎ ꯁꯤꯛ ꯃꯥꯂꯦ ꯍꯣꯏ
ꯑꯗꯨꯗꯤ ꯌꯥꯝꯃꯦꯅꯦ
ꯀꯨꯝꯃ ꯐꯥꯝ ꯀꯨꯝꯕ ꯃꯥꯂꯦꯗ ꯌꯥꯝꯗꯦꯗ
ꯑꯗꯨꯗꯣ ꯔꯤꯒꯨꯂꯔ ꯑꯣꯏꯅ ꯐꯖꯅ ꯄꯥꯔꯗꯤ ꯐꯥꯏꯚ ꯑꯋꯥꯔꯗꯤ ꯑꯗꯨꯝ ꯌꯥꯏꯗ
ꯑꯩꯈꯣꯏ ꯏꯖ ꯃꯅꯥ ꯈꯛꯅꯦ
ꯑꯣ ꯑ ꯑꯦꯖꯝꯖ ꯑꯦꯖꯝꯅ ꯑꯦꯖꯝ ꯂꯩꯇꯕ ꯀꯟꯗꯤ ꯄꯥꯗꯦꯕ ꯅꯣꯏꯁꯦ
ꯄꯥꯗꯩ ꯄꯥꯗꯩ ꯅꯣꯡ ꯐꯥꯗꯣꯛꯀꯨꯝꯕ ꯇꯦꯁ ꯂꯩꯕꯒꯨꯝꯕꯗ ꯅꯠꯇ꯭ꯔꯗꯤ ꯄꯥꯅꯤꯡꯗꯦꯗ
ꯑꯁ ꯑꯗꯨ ꯑꯗꯨꯗꯤ ꯄꯥꯕ ꯑꯗꯨꯗꯤ ꯄꯥꯏ ꯍꯥꯏꯅ ꯍꯥꯏꯕ ꯌꯥꯗꯦ
ꯎꯝꯍꯝ ꯄꯥꯗꯦ ꯄꯥꯛꯄꯥꯗꯦ ꯑꯁꯦꯡꯕ ꯍꯥꯏꯔꯗꯤ
ꯎꯝ ꯃꯣꯏꯁꯨ ꯄꯥꯗ ꯃꯥꯜꯂꯦ ꯑꯩꯈꯣꯏꯒ ꯑꯩꯈꯣꯏꯒꯨꯝꯅꯀꯣ
ꯑꯥ ꯑꯦꯖꯝ ꯂꯩꯕ ꯃꯇꯝ ꯈꯛꯇꯅꯦ ꯑꯇꯣꯞꯄꯗꯤ ꯄꯥꯇꯦꯗ
ꯑꯣ ꯅꯣꯏꯒꯤ ꯁꯞꯖꯦꯛꯀꯨꯝꯕꯗꯣ ꯂꯨꯕ꯭ꯔꯣ ꯈꯛ ꯀꯃꯥꯏꯅ ꯇꯧꯒꯦ
ꯋꯥꯏꯌꯦꯁꯨ ꯍꯥꯏꯅꯤꯡꯗꯦ ꯂꯥꯏꯁꯨ ꯍꯥꯏꯅꯤꯡꯗꯦ ꯈꯪꯗꯦ ꯂꯨꯏꯁꯨ ꯍꯥꯏꯅꯤꯡꯗꯦ ꯄꯥꯔꯗꯤ ꯂꯥꯏꯌꯦ ꯄꯥꯗ꯭ꯔꯗꯤ ꯂꯨꯏꯌꯦ
ꯑꯣ ꯑꯗꯨꯝ ꯄꯥꯔꯗꯤ ꯑꯗꯨꯝ ꯄꯥꯔꯗꯤ
ꯑꯥꯎ
ꯍꯥꯏꯔꯣ ꯍꯥꯏꯔꯣ
ꯅꯪ ꯑꯥ ꯃꯦꯗꯤꯀꯦꯜꯒꯤ ꯍꯥꯏꯐꯦꯠ ꯈꯪꯕ꯭ꯔꯥ ꯂꯥꯏꯟꯒꯨꯝꯕꯁꯦ ꯍꯥꯏꯐꯦꯠ
ꯈꯔ ꯈꯔꯗꯤ ꯈꯪꯉꯦ ꯑꯩꯁꯨ
ꯑꯣ ꯈꯪꯉꯗꯤ ꯑꯥ ꯀꯩꯅꯣꯒꯨꯝꯕꯗꯣ ꯐꯥꯔꯃꯥꯒꯨꯝꯕꯗꯣ ꯈꯪꯕ꯭ꯔꯥ
ꯎꯝ
ꯐꯥꯔꯃꯥ ꯑꯦꯅꯥꯇꯣꯃꯤꯒꯨꯝꯕꯗꯨꯗꯤ ꯈꯤꯇꯪ ꯈꯤꯇꯪ ꯕꯦꯁꯤꯛ ꯀꯩ ꯍꯥꯏꯗꯣꯏꯅꯣ ꯈꯤꯇꯪ ꯇꯛ ꯈꯤꯇꯪ ꯑꯣꯏꯗꯅꯀꯣ
ꯎꯝ
ꯑꯗꯨꯒꯨꯝꯕꯗꯣ ꯈꯛꯇꯅꯤꯗ ꯍꯥꯏꯗꯤ ꯄꯥꯔꯗꯤ ꯍꯩꯅꯤꯡꯉꯥꯏ ꯉꯥꯛꯇꯅꯦ ꯑꯗꯣ ꯈꯔ ꯄꯥꯅꯤꯡ ꯄꯥꯗ꯭ꯔꯗꯤꯏ ꯑꯗꯨꯗꯣ ꯅꯨꯡꯗꯤ ꯅꯨꯡꯉꯥꯏꯌꯦ ꯑꯗꯣ ꯕꯣꯔꯤꯡ ꯁꯨꯕ ꯁꯖꯤꯁꯨ ꯂꯩ ꯂꯩꯌꯦ
ꯑꯣ ꯑꯠꯆꯥ
ꯕꯣꯔꯤꯡ ꯆꯨꯕ ꯄꯥꯅꯤꯡꯗꯕꯒꯨꯝꯕ ꯂꯩꯕ ꯑꯗꯨꯗꯤ ꯑꯗꯨꯝ ꯂꯩꯗ
ꯎꯣ ꯑꯗꯨꯗꯤ ꯅꯣꯏꯗꯤ ꯑꯗꯨ ꯂꯣꯏꯕ ꯂꯣꯏꯔꯗꯤ ꯊ꯭ꯔꯤ ꯏꯌ꯭ꯔꯁ ꯑꯁ ꯂꯣꯏꯔꯗꯤ ꯍꯣꯏ ꯌꯦꯁ ꯍꯥꯏꯕ ꯇꯥꯔꯦ ꯑꯗꯨꯑꯣꯏꯔꯗꯤ ꯅꯔꯁꯤꯡ ꯑꯣꯏꯔꯅꯤꯅꯦꯀꯣ
ꯍꯣꯏ ꯐꯪꯗ꯭ꯔꯗꯤ ꯈꯪꯗꯦ ꯑꯩꯈꯣꯏ ꯂꯝꯗꯝꯗꯗꯤ ꯄꯥꯛ ꯐꯪꯅꯤꯉꯥꯏ ꯊꯥꯖꯗꯦ ꯌꯥꯝ ꯄꯤꯛꯑꯦ ꯍꯥꯏꯌꯦ ꯀꯩꯅꯣꯗꯣ ꯄꯩꯁꯥꯗꯣ
ꯑꯣ ꯑꯠꯆꯥ
ꯑꯗꯨꯗꯥ ꯁꯋꯥꯗꯒꯨꯝꯕ ꯌꯦꯡꯕ ꯌꯥꯏ
ꯀꯃꯥꯏꯅ ꯇꯧꯅꯤ ꯅꯪꯗꯤ ꯑꯗꯨ ꯂꯣꯏꯔꯗꯤ ꯁꯤꯗ ꯂꯩꯒꯦ ꯍꯥꯏꯕ꯭ꯔꯥ ꯑꯗꯨꯗꯤ ꯃꯄꯥꯟꯗ ꯊꯣꯛꯑꯒꯦ ꯇꯧꯕ꯭ꯔꯣ
ꯃꯄꯥꯟꯗ ꯑꯩ ꯑꯩ ꯐꯦꯃꯤꯂꯤꯒꯨꯝꯕ ꯈꯔ ꯂꯩꯌꯦꯕꯀꯣ ꯃꯣꯏꯗꯒꯨꯝꯕ ꯑꯩꯒꯤ ꯑꯥ ꯀꯨꯝꯕꯗ ꯈꯔ ꯑꯣꯏꯕ ꯂꯩꯌꯦꯕ ꯑꯩꯒꯤ ꯂꯥꯏꯟꯁꯤꯗ ꯆꯠꯄ ꯃꯤ ꯂꯩꯌꯦꯕꯀꯣ ꯑꯩꯒꯤ ꯏꯁꯦ ꯒꯨꯝꯕ ꯑꯗꯒꯤ ꯏꯗꯣꯝꯆꯥ ꯒꯨꯝꯕꯀꯣ ꯃꯣꯏꯅꯒꯨꯝꯕ ꯈꯔ ꯂꯧꯅꯤ ꯑꯗꯣ ꯌꯥꯗ꯭ꯔꯗꯤ ꯑꯗꯨꯝ ꯃꯣꯏ ꯃꯅꯥꯛꯇ ꯅꯠꯇ꯭ꯔꯒ ꯑꯩ ꯗꯥꯗꯥꯁꯤꯡ ꯃꯅꯥꯛꯇ ꯏꯃꯥꯟꯅꯕꯤ ꯂꯩ ꯁ ꯌꯥꯏ ꯍꯥꯏꯗꯤ ꯑꯩꯈꯣꯏ ꯅꯝꯗꯝꯗꯗꯤ ꯄꯥꯛ ꯊꯥꯖꯗꯦ ꯍꯥꯏꯗꯤ ꯂꯩꯕꯨꯗꯤ ꯌꯥꯝ ꯂꯩꯅꯤꯡꯉꯦ ꯏꯃꯥ ꯏꯄꯥꯒꯤ ꯅꯥꯛꯇ ꯑꯗꯨ ꯌꯥꯝ ꯄꯤꯛꯑꯦꯕ ꯄꯩꯁꯥꯗꯣ
ꯎꯝ
ꯁꯤꯗꯗꯤ ꯌꯥꯝ ꯄꯩꯁꯥ ꯈꯨꯌꯥꯝ ꯑꯃ ꯇꯝꯕꯗ ꯑꯗꯨꯒ ꯐꯪꯕꯗꯤ ꯈꯤꯇꯪ ꯌꯥꯝ ꯇꯟꯂꯦꯕ
ꯑꯣ ꯑꯆꯥ ꯑꯆꯥ ꯊꯕꯛꯁꯨ ꯐꯪꯕꯗꯣ ꯈꯔ ꯂꯨꯒꯗꯧ ꯃꯥꯜꯂꯦ ꯁꯤꯗꯗꯤꯀꯣ
ꯑꯥꯎ ꯑꯦꯖꯥꯝꯒꯨꯝꯕ ꯊꯥꯅꯤꯡꯉꯥꯏꯒꯨꯝꯅ ꯇꯧꯔꯕꯅꯤꯅ
ꯍꯥ
ꯑꯦꯖꯥꯝꯒꯨꯝꯕ ꯊꯥꯔꯒ ꯌꯦꯡꯕ ꯇꯥꯔꯦ ꯍꯥꯏꯕ
ꯅꯪꯔꯣ
ꯍꯣꯏ ꯑꯗꯨꯒꯨꯝꯕ ꯂꯣꯏꯔꯛꯄ ꯃꯇꯝꯗ ꯍꯥꯏꯕꯅꯤꯀꯣ
ꯑꯣ ꯑꯗꯨ ꯅꯣꯏ ꯅꯣꯏꯒꯤꯁꯨ ꯑꯗꯨꯒꯨꯝꯕ ꯂꯣꯏꯔꯒ ꯍꯥꯏꯕꯗꯤ ꯕꯤ ꯑꯦꯁ ꯁꯤ ꯅꯔꯁꯤꯡꯒꯨꯝꯕ ꯂꯣꯏꯔꯒ ꯑꯦꯛꯖꯥꯝ ꯊꯥꯕ ꯌꯥꯕ ꯌꯥꯝ ꯂꯩꯕ꯭ꯔꯣ
ꯍꯣꯏ ꯂꯩꯑꯦ ꯑꯦꯛꯖꯥꯝꯒꯨꯝꯕ ꯌꯥꯝ ꯊꯥꯅꯤꯡꯉꯥꯏ ꯃꯌꯥꯝ ꯂꯩꯑꯦ
ꯂꯥꯏꯛ ꯀꯔꯤ ꯀꯔꯤ ꯑꯦꯖꯝꯒꯨꯝ ꯑꯃ ꯊꯥꯕ ꯌꯥꯎꯕꯔꯣ ꯅꯣꯏꯅ
ꯀꯩ ꯀꯩ ꯑꯦꯛꯖꯥꯝꯅꯣ ꯍꯥꯏꯗꯤ ꯍꯣꯁꯄꯤꯇꯥꯜ ꯃꯅꯨꯡ ꯆꯪꯅꯤꯡꯉꯥꯢ ꯑꯦꯛꯖꯥꯝꯒꯨꯝꯕ ꯂꯩꯌꯦꯅꯀꯣ
ꯑꯥ
ꯑꯗꯣ ꯑꯦꯛꯖꯥꯝꯗꯣ ꯀꯩꯀꯩꯔꯥ ꯀꯔꯤ ꯀꯥꯎ ꯀꯥꯎꯈ꯭ꯔꯅꯦ ꯑꯩꯁꯦ ꯑꯦꯛꯖꯥꯝ ꯑꯅꯤ ꯑꯍꯨꯝꯗꯤ ꯍꯥꯏꯕꯅꯦ ꯑꯩ ꯐꯖꯅ ꯈꯪꯗꯕꯒꯤ
ꯑꯣ ꯑꯆꯥ
ꯗꯥꯏꯔꯦꯛ ꯍꯣꯁꯄꯤꯇꯥꯜ ꯆꯪꯅꯤꯡꯉꯥꯏ ꯊꯕꯛ ꯑꯃ ꯑꯦꯟꯇ꯭ꯔꯥꯟꯁꯀꯨꯝꯕꯗꯨ ꯄꯤꯕꯗꯨꯅ ꯑꯃꯅꯤꯗꯅꯀꯣ ꯑꯗꯨ ꯅꯠꯇꯕꯤꯗ ꯑꯦꯛꯖꯥꯝ ꯃꯃꯤꯡ ꯑꯃ ꯀꯩ ꯍꯥꯏꯗꯣꯏꯅꯣ ꯂꯩꯌꯦꯕ
ꯑꯣ ꯅꯣꯢꯁꯦꯀꯣ
ꯑꯥ
ꯍꯧꯖꯤꯛ ꯅꯣꯏꯒꯤꯗꯤ ꯕꯤ ꯑꯦꯁ ꯁꯤ ꯅꯔꯁꯤꯡꯅꯦꯕꯀꯣ
ꯑꯥꯎ
ꯑꯗꯨ ꯂꯣꯏꯔꯒ ꯀꯝꯄꯤꯇꯤꯇꯤꯞ ꯑꯦꯛꯖꯥꯝꯒꯨꯝꯕ ꯊꯥꯒꯦ ꯍꯥꯏꯔꯗꯤ ꯅꯣꯏꯒꯤ ꯁꯥꯔꯇꯤꯐꯤꯀꯦꯠ ꯕꯤ ꯑꯦꯁ ꯁꯤ ꯅꯔꯁꯤꯡ ꯁꯥꯔꯇꯤꯐꯤꯀꯦꯠ ꯄꯥꯏꯔꯒ ꯑꯗꯨꯝ ꯊꯥꯕ ꯌꯥꯕ꯭ꯔꯥ ꯂꯥꯏꯠ ꯕꯦꯡꯒꯨꯝꯕ ꯑꯦꯛꯖꯥꯝꯅꯦ ꯑꯗꯨꯒ ꯔꯦꯜꯋꯦꯒꯤ ꯑꯦꯖꯝꯅꯦ ꯖꯥꯁ ꯅꯣꯔꯃꯦꯜ ꯑꯣꯏꯕ ꯒ꯭ꯔꯦꯖꯨꯋꯟ ꯑꯣꯏꯕ ꯀꯥꯡꯕꯨꯒ ꯑꯗꯨꯝ ꯃꯣꯏꯅꯥ ꯃꯣꯏꯗ ꯊꯥꯕ ꯑꯗꯨꯝ ꯌꯥꯏꯑꯦꯕꯀꯣ
ꯑꯥꯎ
ꯑꯗꯨꯒꯨꯝꯅ ꯅꯣꯏꯁꯨ ꯄꯤ ꯑꯦꯁ ꯁꯤ ꯅꯔꯁꯤꯡ ꯁꯥꯔꯇꯤꯐꯤꯀꯦꯠ ꯒ꯭ꯔꯦꯖꯨꯑꯌꯦꯁꯟ ꯑꯗꯨ ꯂꯩꯔꯁꯨ ꯑꯗꯨꯝ ꯅꯣꯏꯁꯨ ꯑꯗꯨꯝ ꯊꯥꯕ ꯌꯥꯕ꯭ꯔꯣ
ꯑꯥ ꯊꯥꯅꯤꯡꯉꯥꯏ ꯑꯗꯨꯒꯤ ꯂꯥꯏꯟꯗꯣ ꯌꯥꯕ ꯌꯥꯗꯕ ꯂꯩꯕ ꯃꯥꯜꯂꯦ ꯍꯥꯏꯗꯤ ꯅꯔꯁꯤꯡꯒꯤ ꯂꯥꯢꯟꯗ ꯆꯠꯄ ꯌꯥꯕ ꯆꯠꯄ ꯌꯥꯗꯕ ꯂꯝꯕꯤ ꯂꯩꯕ ꯃꯥꯜꯂꯦꯕꯀꯣ
ꯑꯣ
ꯑꯗꯨꯗꯨꯅ ꯍꯥꯏꯗꯤ ꯈꯪꯗꯦ ꯍꯥꯏꯗꯤ ꯆꯠꯅꯤꯡꯉꯥꯏ ꯌꯥꯗꯕ ꯃꯐꯝꯁꯨ ꯂꯩꯌꯦ ꯅꯔꯁꯤꯡ ꯑꯗꯨꯅ ꯑꯇꯣꯞꯄ ꯖꯒꯥ ꯆꯠꯄ ꯌꯥꯗꯕ ꯂꯝꯕꯤ ꯂꯩꯌꯦꯕ
ꯑꯣ ꯑꯠꯆꯥ
ꯍꯥꯏꯦ ꯍꯣꯏ ꯀꯩꯅꯣꯕꯨꯗꯗꯤ ꯁꯦꯟꯇ꯭ꯔꯦꯜꯒꯨꯝꯕꯗꯗꯤ ꯆꯪꯕ ꯑꯗꯨꯝ ꯌꯥꯏꯗꯅꯀꯣ
ꯎꯝ
ꯑꯗꯣ ꯑꯇꯣꯞꯄ ꯆꯪꯕ ꯌꯥꯗꯕ꯭ꯔꯥ ꯂꯩꯕꯅꯦꯕ ꯍꯥꯏꯗꯤ ꯀꯩꯀꯩꯗꯔꯕꯨꯗꯤ ꯐꯖꯅꯕꯨ ꯠꯄꯨꯗꯤ ꯐꯪꯗꯦ ꯑꯗꯣ ꯌꯥꯗꯕ ꯂꯩꯕꯅꯦꯕ ꯑꯗꯨꯒ ꯌꯥꯕꯁꯨ ꯂꯩꯌꯦ ꯑꯗꯨ ꯑꯗꯨꯒ ꯃꯣꯏ ꯕꯦꯆꯨꯂꯔ ꯇꯝꯕ ꯀꯥꯡꯕꯨꯗꯤ ꯌꯥꯗ ꯌꯥꯕ ꯂꯩꯗꯅꯀꯣ
ꯍꯣꯏꯕꯆꯂꯦꯛꯀꯕꯨꯣꯏ ꯑꯩꯈꯣꯏꯗꯤ